ꯍ
ꯍꯣꯏ ꯉꯁꯥꯏꯗꯣ ꯑꯩꯗꯣ ꯎꯝ ꯍꯥꯏꯗꯤ ꯐꯥꯔꯝ ꯆꯠꯄꯗꯣ ꯌꯥꯝ ꯆꯠꯅꯤꯡꯉꯨꯕꯩ ꯅꯠꯇꯦꯕꯀꯣ ꯑꯗꯨꯒ ꯁꯨꯝ ꯍꯥꯏꯗꯤ ꯅꯣꯏꯅꯤ ꯆꯠꯄꯗꯨꯗ ꯁꯨꯝ ꯌꯥꯎꯅꯤꯡꯕꯩ ꯋꯥꯅꯤꯗ ꯅꯣꯏ ꯃꯌꯥꯝ ꯎꯕꯗꯨꯒꯤ ꯍꯥꯏꯕꯅꯤꯗ ꯑꯩꯁꯨ ꯁꯣꯝꯗ ꯉꯥ ꯐꯥꯕꯅ ꯊꯣꯏꯅꯦꯕꯨ ꯍꯥꯏꯗꯤ ꯌꯥꯝ ꯉꯥ ꯐꯥꯅꯤꯡꯕ ꯈꯣꯠꯅꯤꯡꯕꯗꯤ ꯊꯣꯏꯅ ꯐꯥꯎꯗꯦꯕꯀꯣ ꯑꯗꯨꯒ ꯁꯨꯝ ꯅꯣꯏ ꯃꯌꯥꯝ ꯆꯠꯂꯒ ꯍꯥꯏꯗꯤ ꯄꯨꯟꯅ ꯌꯧꯍꯧ ꯇꯧꯕꯗꯣ ꯑꯗꯨ ꯄꯥꯝꯃꯨꯕ ꯑꯩꯩ ꯀꯛꯇꯅꯤꯗ ꯑꯗꯨꯕꯨꯗꯤ ꯅꯨꯡꯕꯨꯗꯤ ꯅꯨꯡꯉꯥꯏꯕꯅꯦ ꯍꯥꯏꯗꯤꯅꯦꯀꯣ ꯑꯩꯈꯣꯏ ꯑꯩꯈꯣꯏ ꯑꯩꯈꯣꯏ ꯆꯦ ꯍꯣꯏꯁꯨ ꯃꯣꯏ ꯐꯥꯝ ꯇꯧꯦꯕ ꯐꯥꯔꯝ ꯂꯩꯌꯦꯕꯀꯣ ꯃꯣꯏ ꯐꯥꯝꯗꯨꯅ ꯃꯨꯣꯏ ꯌꯥꯝ ꯊꯨꯝꯕꯗꯤ ꯑꯣꯏꯗꯦ ꯁꯨꯃꯥꯏꯅ ꯈ꯭ꯋꯥꯡ ꯌ ꯐꯥꯠꯇꯦꯕꯀꯣ ꯃꯣꯏꯗꯨꯅ ꯑꯩ ꯈꯤꯇꯪ ꯊꯦꯜꯂꯦꯕ ꯑꯗꯨꯅ ꯑꯗꯨꯝ ꯆꯠꯄ ꯀꯥꯟꯗꯁꯨ ꯅꯨꯡꯉꯥꯏꯕꯗ ꯑꯗꯨ ꯑꯣꯏꯌꯦꯕ ꯑꯩꯈꯣꯏꯆꯦꯍꯣꯏꯗꯣ ꯑꯗꯣ ꯐꯥꯝꯗꯣ ꯑꯃꯨꯛ ꯁꯤꯠꯀꯥꯟꯗ ꯑꯃꯨꯛ ꯑꯃꯨꯛ ꯀꯧꯔꯑꯦꯗꯣ ꯋꯥꯗꯤ ꯋꯥꯕꯅꯤ ꯐꯥꯝ ꯆꯠꯄꯁꯦ ꯀꯣ ꯍꯥꯏꯗꯤ ꯈꯣꯟ ꯃꯈꯩ ꯀꯩ ꯍꯩꯇ꯭ꯔꯒꯗꯤ ꯑꯃꯨꯛ ꯑꯗꯒꯤ ꯏꯟꯒꯇꯨ ꯊ ꯊꯨꯡꯗꯦꯒ ꯇꯧꯕꯅꯦꯕ ꯌꯥꯝꯅ ꯑꯗꯨꯗ ꯅꯣꯏꯗꯤ ꯌꯥꯝ ꯐꯔꯦ ꯉꯁꯤ ꯑꯔꯣꯏꯕ ꯅꯨꯃꯤꯠꯇ ꯆꯠꯂꯨꯕꯗꯣ ꯍꯥꯏꯗꯤ ꯅꯣꯏ ꯏꯁꯤꯡ ꯂꯣꯏꯅ ꯆꯤꯡꯊꯣꯛꯈ꯭ꯔꯒ ꯑꯗꯨꯃꯥꯏꯅ ꯐꯥꯕ ꯑꯣꯏꯕꯅꯤꯅꯦꯕꯀꯣ ꯌꯥꯝ ꯂꯥꯏꯅ ꯑꯗꯨꯗꯗꯤ ꯉꯥꯀꯣꯛꯄꯒꯤ ꯁ ꯂꯣꯏ ꯐꯪꯕꯅꯦ ꯑꯗꯒꯤ ꯍꯥꯏꯗꯤ ꯑꯗꯨꯃꯥꯏꯅ ꯐꯥꯕꯅ ꯍꯦꯟꯅ ꯅꯨꯡꯉꯥꯏꯕꯗꯨꯣ ꯑꯣꯏꯕꯅꯦꯕꯀꯣ ꯑꯗꯨ ꯀꯃꯥꯏ ꯀꯃꯥꯏꯅ ꯐꯥꯎꯒꯦ ꯀꯃꯥꯏꯅ ꯈꯔ ꯍꯥꯏꯗꯤ ꯑꯁꯤꯅ ꯍꯟꯗꯛꯀꯤꯁꯤꯅ ꯑꯍꯥꯟꯕꯥ ꯅꯠꯇ꯭ꯔꯒ ꯒ ꯍꯥꯟꯅ ꯐꯥꯕ ꯌꯥꯎꯈ꯭ꯔꯕꯣ ꯀꯃꯥꯏꯅ ꯇꯧꯒꯦ
ꯍꯣ ꯑꯗꯨꯅꯦ ꯍꯣꯏ ꯄꯨꯂꯞ ꯄꯨꯟꯅ ꯆꯠꯂꯨꯕꯗꯤ ꯅꯨꯡꯕꯗꯤ ꯅꯨꯡꯉꯥꯏꯇ ꯀꯩꯗꯧꯅꯤꯀꯣ ꯍꯥꯏꯕꯗꯤ ꯐꯥꯕ ꯐꯥꯗꯕꯒꯤ ꯋꯥꯁꯨꯅ ꯅꯠꯇꯕ ꯑꯗꯨꯝ ꯃꯌꯥꯝ ꯄꯨꯜꯂꯒ ꯏꯁꯤꯡꯗꯒ ꯇꯧꯗꯧꯗꯣ ꯑꯩꯈꯅ ꯑꯗꯨ ꯑꯗꯨꯝ ꯈꯜꯂꯨꯕ ꯌꯥꯝ ꯑꯗꯨꯗꯧ ꯃꯥꯟꯕꯗꯣ ꯑꯗꯨ ꯃꯤ ꯃꯄꯨꯅ ꯍꯥꯏꯔꯛꯇꯕꯅꯤꯅꯀꯣ ꯑꯩꯈꯣꯏꯁꯤꯁꯨ ꯀꯩꯁꯨ ꯍꯥꯏꯕꯗꯤ ꯉꯝꯗ꯭ꯔꯦꯗꯅ ꯀꯣ ꯑꯗꯨꯅꯤꯗ ꯑꯗꯣ ꯁꯨꯃꯥꯏꯅ ꯇꯧꯋꯦ ꯉꯁꯤꯒꯤ ꯑꯦꯛꯁꯄꯤꯔꯤꯌꯦꯟꯁꯁꯦ ꯑꯩꯒꯤ ꯑꯣꯏꯅꯗꯤ ꯐꯥꯝꯅꯒ ꯁꯨꯃꯥꯏꯅ ꯐꯥꯕ ꯍꯥꯏꯁꯤꯗꯤ ꯄꯨꯟꯁꯤ ꯁꯤꯒꯤ ꯑꯍꯥꯟꯕ ꯑꯣꯏꯗꯣꯏꯅꯦ ꯑꯗꯨꯒ ꯃꯃꯥꯡꯗ ꯏꯃꯥꯟꯅꯕ ꯑꯃꯒꯤ ꯃꯣꯏꯒꯤ ꯂꯧ ꯃꯅꯥꯛꯇ ꯇ ꯑꯩꯈꯣꯏꯒꯤ ꯈꯪꯗꯦ ꯑꯗꯨꯝ ꯏꯁꯤꯡ ꯄꯨꯈ꯭ꯔꯤꯒꯤ ꯇꯥꯏꯞꯇ ꯈꯤꯇꯪ ꯈꯣꯡꯒꯤ ꯇꯥꯏꯞꯇ ꯈꯤꯇꯪ ꯂꯩꯕ ꯃꯇꯦꯛ ꯑꯃꯗ ꯑꯗꯨꯃꯥꯏꯅ ꯑꯩꯈꯣꯏ ꯃꯌꯥꯝ ꯐꯥꯕ ꯑꯃꯗꯤ ꯌꯥꯎꯈ꯭ꯔꯦ ꯣ ꯑꯗꯨꯗꯤ ꯉꯥꯣ ꯐꯔ ꯐꯥꯗ꯭ꯔ ꯈꯪꯍꯧꯗ꯭ꯔꯕꯀꯣ ꯀꯩ ꯉꯥ ꯐꯥꯈꯤꯕꯅꯣꯁꯨ ꯀꯩꯝ ꯈꯪꯍꯧꯗ꯭ꯔꯦ ꯍꯥꯏꯗꯤ ꯄꯨꯔꯥ ꯑꯗꯨꯝ ꯂꯥꯡꯕꯒ ꯈꯣꯠꯄꯒ ꯇꯧꯈ꯭ꯔꯒ ꯑꯗꯨꯝ ꯂꯣꯏꯈ꯭ꯔꯕ ꯄꯣꯠꯅꯦꯕ ꯑꯗꯨ ꯉꯁꯤꯒꯤ ꯑꯗꯨꯅ ꯐꯖꯅ ꯍꯥꯏꯕꯗꯤ ꯌꯥꯝ ꯄ꯭ꯔꯣꯐꯦꯁꯅꯦꯜ ꯑꯣꯏꯕ ꯃꯑꯣꯡꯗ ꯍꯥꯏꯕ ꯇꯥꯔꯦꯀꯣ ꯍꯥꯝ ꯁꯤꯠꯄꯅꯤ ꯍꯥꯏꯔꯒ ꯊꯑꯣꯏꯅ ꯐꯥꯕꯅꯤꯅ ꯑꯗꯨꯃꯥꯏꯅ ꯇꯧꯋꯤ ꯑꯗꯣ ꯑꯩꯒꯤ ꯑꯣꯏꯅ ꯍꯥꯏꯔꯒꯕꯨꯗꯤ ꯍꯣꯏ ꯁ ꯑꯗꯨ ꯇꯧꯔꯛꯇꯕꯅꯤꯅꯀꯣ ꯑꯩꯈꯣꯏꯗꯤ ꯈꯤꯇꯪ ꯇꯧꯕꯒ ꯑꯗꯨꯝ ꯋꯥꯔꯁꯨ ꯋꯥꯈ꯭ꯔꯦ ꯑꯗꯣ ꯉꯁꯤꯁꯦ ꯅꯨꯡꯁꯥꯁꯦ ꯌꯥꯝ ꯁꯥꯏꯌꯦꯕꯀꯣ ꯑꯗꯣ ꯗ꯭ꯔꯦꯁꯁꯤꯁꯨ ꯀꯣꯛꯀꯨꯝꯕ ꯈꯨꯝꯕ ꯇꯨꯄꯤꯒꯨꯝꯕ ꯄꯨꯍꯧꯗꯕ ꯍꯥꯏꯇꯥꯔꯦ ꯑꯗꯒꯤ ꯑꯩꯗꯤ ꯍꯥꯟꯅꯗꯒꯤꯁꯨ ꯍꯧꯅ ꯅꯨꯡꯁꯥ ꯌꯥꯝ ꯁꯥꯔꯒꯗꯤ ꯃꯤꯠꯁꯦ ꯗꯥꯏꯔꯦꯛ ꯄꯥꯡꯕꯁꯦ ꯈꯤꯇꯪ ꯅꯨꯡꯉꯥꯏꯇꯦꯕꯀꯣ ꯑꯗꯨꯝ ꯏꯁꯥꯒꯤ ꯑꯣꯏꯅ ꯍꯥꯏꯇꯥꯔꯦꯀꯣ ꯑꯗꯨꯅ ꯑꯅꯣꯞꯀꯨꯝꯕꯁꯨ ꯄꯨꯒꯅꯤ ꯍꯥꯏ ꯍꯥꯏꯕꯒꯤ ꯀꯣꯛ ꯑꯝꯇ ꯂꯩꯍꯧꯗꯕ ꯑꯗꯣ ꯑꯩꯈꯣꯏꯒꯤ ꯑꯇꯣꯞꯄ ꯃꯣꯏ ꯃꯅꯥꯎ ꯅꯨꯄꯥ ꯑꯗꯩ ꯃꯁꯦꯟ ꯃꯌꯥꯝ ꯂꯥꯛꯄ ꯃꯣꯏ ꯑꯅꯧꯞ ꯂꯣꯏꯅ ꯎꯞꯄꯛꯑꯦ ꯇꯨꯄꯤꯁꯨ ꯂꯣꯏꯅ ꯎꯞꯄꯑꯦꯕꯀꯣ ꯑꯅꯧ ꯣꯒꯜ ꯑꯃꯨꯕꯗꯣ ꯍꯥꯏꯇꯥꯔꯦ ꯑꯣꯣꯏꯗꯤ ꯑꯗꯨꯝ ꯐꯥꯔꯕꯅꯤꯅ ꯑꯗꯒꯤ ꯃꯣꯏꯗꯤ ꯒ꯭ꯂꯣꯞꯀꯨꯝꯕꯒꯤ ꯇꯥꯏꯞꯇꯁꯨ ꯄꯥꯏꯅꯔꯛꯑꯦꯕꯀꯣ ꯑꯗꯨꯝ ꯍꯥꯏꯗꯤꯥ ꯅꯨꯡꯉꯥꯏꯅꯕꯒꯨꯝꯕ ꯍꯥꯏꯇꯥꯔꯦ ꯑꯗꯣ ꯑꯩꯈꯣꯏꯗꯤ ꯀꯩꯝꯇ ꯄꯨꯗꯕꯤꯗ ꯑꯗꯨꯝ ꯐꯥꯅꯤ ꯍꯥꯏꯕ ꯈꯛꯇꯪ ꯆꯠꯄꯒꯤ ꯃꯑꯣꯡꯗ ꯆꯠꯄꯅꯦꯕꯀꯣ ꯑꯗꯨꯅ ꯑꯗꯨꯒꯨꯝꯕꯒꯤ ꯍꯥꯟꯅ ꯇꯧꯔꯛꯇꯕꯒꯤ ꯑꯋꯥꯠꯄꯗꯨꯃꯗꯤ ꯌꯥꯝ ꯂꯩꯔꯦ ꯑꯗꯨꯒ ꯋꯥꯕꯁꯤ ꯁꯨ ꯑꯩꯅ ꯍꯥꯏꯁꯦ ꯈꯤꯇꯪ ꯇꯧꯕꯒ ꯑꯗꯨꯝ ꯊꯕꯛ ꯌꯥꯝ ꯁꯨꯕ ꯅꯠꯇ꯭ꯔꯒꯁꯨ ꯑꯗꯨꯝ ꯏꯁꯤꯡꯁꯦ ꯂꯨꯝꯃꯦꯕ ꯃꯣꯏꯗꯨꯗꯤ ꯌꯥꯝ ꯆꯥꯎꯋꯦꯕ ꯄꯨꯈ꯭ꯔꯤꯁꯤꯦꯀꯣ ꯑꯗꯨ ꯑꯗꯨꯒ ꯂꯨꯁꯨ ꯌꯥꯝ ꯂꯨꯕ ꯍꯥꯏꯇꯥꯔꯦ ꯑꯗꯨꯅ ꯁꯨꯝ ꯆꯠꯄꯁꯤꯗ ꯂꯣꯏꯅ ꯄꯨꯊꯕꯒꯤ ꯀꯩ ꯍꯥꯏꯅꯤ ꯂꯨꯝꯁꯤꯟꯕꯗꯣ ꯏꯁꯥꯁꯦ ꯂꯨꯝꯁꯤꯟꯕꯁꯨ ꯑꯣꯏꯔꯦ ꯑꯗꯨꯒ ꯍꯥꯟꯅꯁꯨ ꯇꯧꯔꯛꯇꯕꯅꯤꯅ ꯑꯩꯈꯣꯏ ꯀꯝ ꯀꯒꯝ ꯆꯞ ꯄꯣꯛꯈꯣꯠꯄꯁꯨ ꯉꯝꯗꯕꯗꯣ ꯑꯗꯨꯃꯥꯏꯅ ꯇꯧꯋꯦ ꯑꯗꯨꯒꯨꯝꯕ ꯑꯗꯨꯒꯨꯝꯕꯒꯤ ꯈꯔ ꯅꯨꯡꯉꯥꯏꯇꯦ ꯑꯗꯨꯒ ꯍꯣꯏ ꯑ ꯑꯗꯨꯝ ꯍꯥꯏꯕꯗꯤ ꯈꯪꯕꯗꯤ ꯂꯣꯏꯅ ꯋꯥꯠꯂꯦ ꯑꯍꯥꯟꯕ ꯑꯣꯏꯔꯝꯃꯤꯅꯀꯣ ꯑꯦ ꯁꯤ ꯉꯥꯁꯤꯗꯤ ꯁꯨꯃꯥꯏꯅ ꯂꯩꯔꯝꯅꯤ ꯁ꯭ꯋꯥꯏꯗ ꯂꯩꯔꯝꯅꯤ ꯁꯨꯃꯥꯏꯅ ꯝ ꯐꯥꯅꯤ ꯁꯨꯃꯥꯏꯅ ꯈꯣꯠꯅꯤ ꯑꯗꯨꯒꯨꯝꯕꯗꯤ ꯀꯩꯝ ꯈꯪꯗ꯭ꯔꯦ ꯑꯗꯨꯕꯨ ꯑꯗꯨꯝ ꯍꯣꯏ ꯊꯕꯛꯁꯦ ꯑꯩꯈꯣꯏꯅꯕꯨꯗꯤ ꯁꯨꯝ ꯉꯥꯏꯍꯥꯛ ꯅꯨꯡꯉꯥꯏꯕꯒꯤ ꯌꯥꯎꯕꯅꯤꯅ ꯌꯥꯝ ꯋꯥꯅ ꯍꯥꯏꯗꯤ ꯃꯄꯨꯝ ꯑꯣꯏꯅ ꯁꯨꯔꯨꯕ ꯅꯠꯇꯕꯅꯤꯅ ꯑꯦꯛꯁꯄꯤꯔꯦꯟꯁꯀꯤ ꯑꯣꯏꯅꯗꯤ ꯅꯨꯡꯉꯥꯏꯇꯦ ꯍꯥꯏꯔꯅꯤꯅ ꯇꯧꯕꯇꯕꯨ ꯇꯁꯦꯡꯅ ꯍꯥꯏꯔꯨꯔꯒꯗꯤ ꯃꯁꯤꯒꯤ ꯊꯕꯛꯁ ꯌꯥꯝ ꯋꯥꯕ ꯑꯃꯗꯤ ꯑꯣꯏꯗꯣꯏꯅꯤꯣ ꯆꯠꯄ ꯈꯣꯠꯄ ꯄꯉꯥ ꯐꯥꯕ ꯍꯥꯏꯁꯦ ꯌꯥꯝ ꯋꯥꯕ ꯊꯠꯄꯅꯤ ꯅꯨꯡꯁꯥ ꯑꯗꯨ ꯁꯥꯔꯕꯗꯣ ꯇꯧꯗꯣꯏ ꯊꯕꯛ ꯃꯌꯥꯝꯁꯤꯀꯣ ꯑꯗꯨꯅ ꯑ ꯑꯗꯨꯒꯨꯝꯕꯒꯤ ꯌꯥꯝ ꯋꯥꯕ ꯑꯃꯗꯣ ꯑꯗꯨꯗꯤ ꯎꯔꯛꯑꯦ ꯍꯥꯏꯇꯥꯔꯦ ꯃꯌꯥꯝꯗꯨꯅ ꯇꯧꯍꯧꯕꯗ ꯑꯗꯨ ꯎꯔꯒꯀꯣ ꯑꯗꯨꯃꯥꯏꯅ ꯑꯣꯏꯌꯦ ꯑꯗꯨꯗꯣ ꯅꯪꯗꯤ ꯐꯥꯔꯝ ꯁꯤꯠꯄ ꯈꯣꯠꯄꯁꯦ ꯀꯌꯥꯔ ꯁꯨꯃꯥꯏꯅ ꯆꯠꯄ ꯌꯥꯎꯈ꯭ꯔꯒꯦ ꯀꯃꯥꯏ ꯀꯃꯥꯏꯅ ꯇꯧꯒꯦ ꯃꯐꯝꯗꯣ ꯅꯪꯅ ꯆꯠꯄ ꯃꯇꯝꯗ ꯅꯪꯒꯤꯁꯨ ꯑꯍꯥꯟꯕ ꯍꯥꯏꯕ ꯑꯃꯗꯤ ꯂꯩꯔꯝꯒꯅꯤꯗꯅꯀꯣ ꯑꯗꯨꯗ ꯀꯃꯥꯏꯅ ꯐꯥꯎꯏ ꯀꯃꯥꯏ ꯀꯃꯥꯏꯅ ꯇꯧꯏꯤꯣ ꯍꯥꯏ ꯍꯥꯏꯕꯤꯌꯨꯅꯦ
ꯉꯁꯥꯏꯗꯣ ꯏꯟꯁꯣꯟꯕ ꯃꯇꯝꯗ ꯇꯨꯔꯦꯟꯒꯤꯗꯣ ꯍꯥꯏꯗꯤ ꯃꯥꯏꯗꯣ ꯀꯩꯝꯇ ꯇꯩꯍꯧꯗꯕꯤ ꯑꯗꯒꯤ ꯇꯨꯄꯤꯒ ꯎꯞꯕꯤꯗ ꯆꯠꯂꯨꯔꯦ ꯑꯗꯨꯒꯗꯤ ꯑꯩꯁꯨ ꯑꯗꯨꯃꯥꯏꯅ ꯀꯨꯝꯅꯦ ꯈꯜꯂꯨꯗꯦꯕ ꯑꯗꯣ ꯑꯩꯈꯣꯏꯗ ꯑꯗꯣ ꯏꯟꯊꯥꯕꯗꯨꯗ ꯑꯩꯁꯦ
ꯎ
ꯑꯩꯁꯨꯦ ꯁꯣꯟꯅꯤꯡꯉꯦ ꯍꯥꯏꯔꯒ ꯀꯨꯝꯊꯔꯨꯕꯅꯦꯕ ꯀꯨꯝꯊꯔꯨ ꯀꯥꯟꯁꯤꯗ ꯍꯥꯏꯗꯤ ꯃꯥꯏꯗꯨ ꯀꯩꯃꯨꯛ ꯍꯧꯗꯃꯤꯅ ꯍꯧꯖꯤꯛ ꯂꯣꯏꯔꯀꯥꯟꯗꯗꯤ ꯑꯁꯤꯀꯥꯟꯗ ꯃꯥꯏ ꯇꯥꯗꯣꯛꯄ ꯀꯥꯟꯁꯤꯗ ꯅꯥꯇꯣꯟꯒꯤ ꯖꯒꯥꯁꯦ ꯄꯨꯡꯉꯥꯡ ꯉꯥꯡ ꯂꯩꯔꯝꯕꯅꯦꯕ ꯑꯉꯥꯡꯈꯩ ꯇꯧꯗꯕꯤꯗ ꯇ ꯑ ꯑꯃꯛꯩꯅ ꯌꯦ ꯊꯪꯕꯒꯤ ꯁꯛ ꯈꯖꯥꯏꯒꯤ ꯄꯥꯔꯠꯁꯤꯃ ꯁ꯭ꯋꯥꯏꯗ ꯀꯩꯅꯣ ꯉꯥꯡꯁ ꯉꯥꯡꯁꯤꯜꯂꯒ ꯂꯩꯕꯤꯗꯣ ꯑꯩ ꯅꯨꯡꯁꯥ ꯐꯨꯈꯤꯕꯒꯤ ꯑꯩꯗꯤ ꯈꯪꯍꯧꯗ꯭ꯔꯕꯅꯤ ꯁꯣꯝꯗ ꯁꯥꯇꯤꯟꯅ ꯈꯜꯂꯤꯗꯤ ꯈꯜꯂꯤꯅꯦꯀꯣ ꯑꯗꯣ ꯈꯟꯕ ꯈꯟꯗ꯭ꯔꯕ ꯉꯥꯒꯤ ꯃꯌꯥꯏꯗꯨꯅ ꯀꯥꯎꯍ꯭ꯔꯕꯅꯤ ꯍꯥꯏꯁꯦ ꯉꯥ ꯐꯥꯔꯗꯤ ꯂꯣꯏꯔꯦ ꯈꯟꯕꯒꯤ ꯑꯗꯒꯤ ꯉꯁꯤꯗꯤ ꯉꯥꯁꯨ ꯈꯔ ꯐꯥꯗꯦꯕ ꯉꯥ ꯉꯍ ꯀꯩꯀ ꯃꯥꯟꯗꯦꯕꯀꯣ ꯌꯥꯝꯥꯝ ꯊꯒꯠꯄꯩꯅꯤ ꯈꯪꯗꯦ ꯀꯩ ꯀꯅ ꯈꯪꯗꯦ ꯉꯥ ꯈꯔ ꯐꯥꯗꯦꯕ ꯑꯗꯣ ꯐꯥꯔꯤꯕ ꯈꯔꯗꯨꯕꯨꯗꯤ ꯑꯗꯨꯝ ꯆꯥꯎ ꯆꯥꯎꯕ ꯍꯥꯏꯇꯥꯔꯦꯀꯣ ꯑꯗꯨꯃꯥꯏꯅ ꯑꯣꯏꯌꯦ ꯑꯗꯨꯒ ꯅꯪꯅ ꯍꯥꯏꯕ ꯑꯃ ꯐꯥꯝ ꯁꯤꯠꯄꯗꯨꯗꯤ ꯃꯃꯥꯡ ꯆꯍꯤ ꯃꯃꯥꯡ ꯆꯍꯤ ꯑꯣꯏꯗꯣꯏꯔꯥ ꯃꯃꯥꯡꯒꯤ ꯃꯃꯥꯡ ꯑꯣꯏꯗꯣꯏꯔꯥ ꯑꯃ ꯑꯣꯏꯕꯅ ꯑꯩꯁꯦ ꯀꯥꯎꯗꯤ ꯀꯥꯎꯔꯦꯕꯀꯣ ꯑꯩꯈꯣꯏ ꯆꯦꯒꯤꯗ ꯑꯅꯤꯔꯛ ꯇꯤꯁꯜꯂꯨꯔꯦ ꯑꯅꯤ ꯁꯤꯄꯁꯦ ꯑꯍꯥꯟꯕꯩꯗꯅꯦ ꯑꯍꯥꯟꯕꯩꯗꯗꯤ ꯐꯖꯅ ꯀꯨꯝꯃꯦ ꯐꯖꯅ ꯇꯧꯔꯦ ꯑꯗꯨꯃꯗꯤ ꯑꯗꯨ ꯋꯥꯗꯤ ꯋꯥꯏꯦ ꯑꯗꯨ ꯑꯁꯦꯡꯕꯩꯅꯦ ꯍꯥꯏꯗꯤ ꯈꯣꯟꯕꯗꯨ ꯌꯥꯎꯔꯀꯥꯟꯗꯀꯣ ꯃꯈꯥꯗꯒ ꯆꯤꯡꯕ ꯈꯣꯠꯄ ꯂꯥꯡꯗꯨ ꯆꯤꯡꯕ ꯈꯣꯠꯄ ꯑꯗꯒꯤ ꯀꯩꯅꯣ ꯉꯥꯗꯨ ꯈꯥꯏꯗꯣꯛ ꯈꯥꯏꯖꯤꯟ ꯇ ꯑꯗꯨ ꯇꯔ ꯍꯥꯏ ꯍ꯭ꯔꯅꯣ ꯍꯥꯏ ꯑꯩꯅ ꯉ ꯑꯣꯏꯔꯒꯗꯤ ꯌꯥꯝ ꯁꯤꯕ ꯈꯣꯠꯄ ꯌꯥꯎꯗꯣꯏꯅꯤꯅ ꯑꯗꯨꯅ ꯈꯔꯕꯨꯗꯤ ꯍꯣꯏ ꯍꯥꯟꯅꯗꯒꯤꯩꯕꯨꯗꯤ ꯇꯨꯔꯦꯟ ꯃꯌꯥ ꯇꯥꯔꯛꯄꯅꯤꯅ ꯑꯗꯨꯕꯨꯗꯤ ꯈꯤꯇꯪꯗꯤ ꯈꯪꯉꯦ ꯑꯗꯨꯑꯣꯏꯁꯨ ꯀꯥ ꯍꯦꯟꯅ ꯃꯤꯒꯤ ꯍꯥꯏꯗꯤ ꯐꯥꯔꯝ ꯅꯣꯡ ꯁꯤꯠꯄ ꯈꯣꯠꯄꯁ ꯑꯩꯗꯤ ꯁꯣꯏꯅ ꯈꯪꯉꯝꯗꯦꯗꯅꯀꯣ ꯑꯗꯨꯒꯨꯝꯕ ꯑꯩ ꯈꯔ ꯄ꯭ꯔꯣꯕ꯭ꯂꯦꯝꯕꯨꯗꯤ ꯂꯩ ꯑꯗꯨꯒ ꯑꯀꯣꯟꯕꯩꯗꯕꯨꯗꯤ ꯑꯀꯣꯟꯕꯩꯗꯗꯤ ꯊꯣꯏꯅ ꯀꯩꯅꯣ ꯇꯧꯗ꯭ꯔꯦ ꯀꯨꯝꯗ꯭ꯔꯦ ꯍꯥꯏꯕꯗꯤ ꯃꯇꯥꯏꯗ ꯑꯣꯏꯅ ꯊꯧꯔꯤ ꯑꯣꯏꯅ ꯆꯤꯡꯉ ꯆꯠꯂꯦꯕꯀꯣ ꯑꯗꯨꯒ ꯑꯗꯨꯃꯥꯏꯅ ꯐꯥꯏꯌꯦ ꯑꯗꯨꯣ ꯅꯨꯡꯕꯨꯗꯤ ꯅꯨꯡꯉꯥꯏ ꯑꯗꯨꯒ ꯇꯨꯔꯦꯟꯒꯤ ꯃꯍꯥꯎꯁꯤꯒ ꯑꯗꯒꯤꯝ ꯐꯥꯝꯒꯤ ꯃꯍꯥꯎ ꯥꯎꯁꯤꯒꯗꯤ ꯈꯤꯇꯪ ꯈꯦꯠꯅꯩ ꯍꯥꯏꯗꯤ ꯇꯨꯔꯦꯟ ꯍꯥꯏꯁꯤꯅ ꯑꯃꯨꯛ ꯍꯥꯏꯗꯤ ꯁ꯭ꯋꯥꯏ ꯖꯒꯥꯗ ꯂꯩꯔꯝꯅꯤ ꯁꯤ ꯍꯥꯏꯗꯤ ꯌꯣꯛꯄꯅ ꯅꯠꯇꯕꯅꯤꯅꯀꯣ ꯇꯨꯔꯦꯟꯗꯒꯤ ꯐꯥꯔꯛꯄꯁꯤꯅ ꯍꯦꯛ ꯍꯥꯏꯗꯤ ꯈꯨꯠꯆꯣꯏ ꯈꯤꯇꯪ ꯍꯥꯏꯗꯤ ꯈꯨꯠꯆꯣꯏ ꯃꯔꯤ ꯄꯥꯛꯄ ꯑꯃ ꯂꯥꯛꯄꯗ ꯍꯥꯏꯗꯤ ꯌꯥꯝ ꯃꯃꯜ ꯂꯩꯅ ꯈꯟꯕꯗꯨꯀꯣ ꯑꯗꯩ ꯐꯥꯝ ꯍꯥꯏꯕꯁꯤ ꯁꯤꯅꯃꯛꯇꯨꯕꯨ ꯌꯣꯛꯑꯒ ꯂꯩꯕꯅꯤꯅ ꯑꯗꯨꯝ ꯆꯥꯎꯔꯝꯒꯅꯤ ꯉꯥ ꯑꯆꯧꯕ ꯍꯥꯏꯁꯦ ꯑꯗꯨꯝ ꯃꯁꯥꯅ ꯇꯥꯕꯅꯤꯒ ꯈꯟꯕꯤꯔꯒ ꯍꯥꯏꯗꯤ ꯃꯍꯥꯎꯗ ꯑꯣꯏꯔꯁꯨ ꯍꯥꯏꯗꯤ ꯇꯨꯔꯦꯟꯅꯤ ꯐꯥꯔꯄꯁꯤꯅ ꯈꯤꯇꯪ ꯍꯦꯟꯕꯣꯏ ꯍꯤꯗ ꯆꯥꯛꯍꯟꯕꯗꯣ ꯑꯗꯨꯃꯥꯏꯅ ꯈꯜꯂꯦ ꯅꯣꯏꯗꯗꯤ ꯀꯩ ꯈꯟꯕꯅꯣ ꯈꯪꯗꯦꯀꯣ ꯑꯗꯨ ꯑꯗꯨꯃꯥꯏꯅ ꯈꯜꯂꯦ ꯑꯗꯣ ꯇꯥꯡꯕꯁꯤꯅꯦ ꯁꯨꯃꯥꯏꯅ ꯇꯨꯔꯦꯟꯗꯩ ꯐꯥꯕꯁꯤꯅꯗꯤ ꯇꯥꯡꯕ ꯍꯦꯜꯂꯦꯅ ꯍꯥꯏꯗꯤ ꯑꯩꯁꯨ ꯈꯪꯗꯦ ꯃꯣꯏꯅ ꯍꯥꯏꯕ ꯋꯥꯅꯤꯀꯣ ꯑꯗꯨ ꯃꯤꯅꯁꯨ ꯑꯗꯨꯝ ꯍꯥꯏꯗꯤ ꯇꯨꯔꯦꯟ ꯉꯥ ꯍꯥꯎꯋ ꯈꯣꯠꯂꯤꯒ ꯍꯥꯏꯅꯕꯀꯣ ꯐꯥꯝꯒꯤꯁꯦ ꯑꯅꯝꯕꯅꯁꯨ ꯍꯧꯖꯤꯛꯀꯥꯟꯗꯤ ꯁꯖꯤꯛꯀꯨꯝꯕ ꯊꯥꯅꯗ꯭ꯔꯦꯗꯅꯀꯣ ꯑꯅꯝꯕꯅ ꯍꯥꯔꯒꯨꯝꯕ ꯍꯥꯞꯅꯩ ꯑꯗꯒꯤ ꯍꯥꯏꯗꯤ ꯈꯨꯠꯁꯦꯝꯒꯤ ꯃꯌꯥꯝ ꯑꯃ ꯍꯥꯞꯅꯩꯗꯅꯀꯣ ꯑꯗꯨꯃꯥꯏꯅ ꯇꯧꯕꯅꯤꯅ ꯍꯣꯏ ꯑꯣꯏꯅ ꯄꯤꯖꯕꯗꯨꯗꯤ ꯑꯗꯨꯝ ꯍꯥꯎꯕꯅꯦ ꯃꯁꯥꯅ ꯑꯗꯨ ꯅꯠꯇꯕꯤꯗ ꯍꯥꯔ ꯀꯩꯀꯩ ꯍꯥꯞꯄꯗꯨꯗꯤ ꯑꯃꯨꯛ ꯍꯥꯎꯗꯦ ꯀꯣ ꯉꯥꯁꯤꯁꯨ ꯆꯥꯄꯤꯠ ꯆꯥꯕꯤꯠ ꯂꯥꯎꯕꯅꯦ ꯑꯣ ꯅꯣꯏꯗꯨꯗꯤ ꯀꯃꯥꯏꯅ ꯇꯧꯒꯦ ꯉꯥꯗꯣ ꯐꯖꯅ ꯑꯗꯨꯝ ꯇꯦꯛꯄ꯭ꯔ ꯀꯃꯥꯏꯅ ꯇꯧꯒꯦꯅ ꯅꯪꯅ ꯁꯦꯝꯕꯗꯨꯁꯨ ꯈꯪꯉꯝꯒꯅꯤ
ꯑ ꯍꯣꯏ ꯑꯗꯨꯅꯦ ꯇꯨꯔꯦꯟꯒꯤ ꯉꯥ ꯍꯥꯏꯅꯩꯅꯤ ꯀꯩꯅꯣ ꯑꯗꯨꯅꯕꯨ ꯍꯥꯏꯗꯤ ꯀꯨꯝ ꯝꯕꯒꯤ ꯇꯨꯔꯤꯉꯩ ꯉꯥ ꯑꯝꯇꯗꯤ ꯆꯥꯛꯍꯥꯎꯒꯦ ꯀꯥꯏꯅꯀꯣ ꯂꯩꯗꯅ ꯑꯗꯨꯝ ꯄꯤꯛꯄ ꯆꯥꯎꯕꯒꯤ ꯋꯥꯁꯨ ꯅꯠꯇ꯭ꯔꯕ ꯍꯥꯏꯇꯥꯔꯦ ꯑꯗꯨꯒ ꯇꯨꯔꯦꯟ ꯉꯥꯗꯗꯤ ꯀꯩꯁꯨ ꯌꯥꯝ ꯀꯟꯅ ꯆꯥꯎꯕꯗꯤ ꯑꯣꯏꯅꯗꯦꯗꯅꯀꯣ ꯍꯥꯏꯕꯗꯤ ꯌꯣꯛꯄꯃꯛ ꯅꯠꯇꯦ ꯑꯗꯒꯤ ꯃꯐꯝ ꯑꯃꯗ ꯑꯗꯨꯝ ꯇꯨꯡꯉꯒ ꯂꯩꯕ ꯅꯠꯇꯝꯅꯤꯅ ꯉꯁꯤ ꯁ꯭ꯋꯥꯏꯗ ꯑꯃꯒ ꯑꯁ꯭ꯋꯥꯏꯗ ꯆꯥꯎꯔꯒꯁꯨ ꯑꯃꯅ ꯑꯃꯨꯛ ꯐꯪꯕ ꯌꯥꯏ ꯑꯗꯨꯃꯥꯏꯅ ꯇꯧꯕꯅꯤꯅ ꯃꯥꯟꯅꯔꯔꯣꯏꯕꯀꯣ ꯑꯗꯨ ꯗꯤ ꯍꯣꯏ ꯑꯗꯨꯒ ꯉꯁꯤꯒꯤ ꯑꯣꯏꯅꯗꯤ ꯑꯈꯣꯏꯒꯤ ꯉꯥꯁꯦ ꯀꯩꯅꯣ ꯇꯧꯋꯦ ꯎꯝ ꯉꯥꯁꯦ ꯑꯗꯨꯝ ꯍꯥꯏꯕꯗꯤ ꯑꯈꯣꯏꯅ ꯁꯤꯗꯩ ꯌꯧꯒꯤꯈꯤꯕꯗꯗꯤ ꯏꯁꯤꯡꯁꯦ ꯈꯤꯇꯪ ꯌꯥꯝꯃꯝꯃꯤꯑꯕꯀꯣ ꯑꯗꯨ ꯃꯇꯝꯗꯗꯤ ꯉꯥꯁꯦ ꯌꯥꯝ ꯇꯥꯒꯠ ꯇꯒꯠ ꯇꯦꯛꯑꯦ ꯑꯗꯨꯒ ꯐꯥꯕꯁꯤ ꯑꯍꯤꯡꯕꯗꯁꯨ ꯑꯣꯏ ꯑꯣꯏꯕꯀꯣ ꯑꯅꯝꯕꯅ ꯑꯝꯇ ꯑꯁꯤꯕ ꯌꯥꯎꯗ꯭ꯔꯤꯑꯕꯀꯣ ꯂꯣꯏꯅꯃꯛ ꯇꯒꯠꯇ ꯇꯦꯛꯑꯦ ꯑꯩꯗꯤ ꯑꯗꯨ ꯍꯥꯏꯔꯒ ꯑꯃꯁꯨ ꯅꯤꯡꯁꯤꯡꯉꯛꯑꯦ ꯑꯩꯁꯦ ꯈꯨꯠꯁꯤꯗꯅꯦ ꯐꯥꯒꯦꯅ ꯁꯨꯃꯥꯏꯅ ꯐꯥꯕꯒꯤ ꯁꯨꯝ ꯄꯥꯛꯊꯕꯗ ꯑꯈꯣꯏꯒꯤ ꯈꯨꯠꯀꯤꯅꯦ ꯈꯨꯅꯤꯡꯒꯤꯅ ꯃꯃꯥꯡ ꯑꯣꯏꯔꯝ ꯍꯥꯏꯇꯥꯔꯦꯀꯣ ꯀꯩ ꯃꯄꯥ ꯀꯧꯗꯣꯏꯅ ꯈꯪꯗꯦ ꯁ꯭ꯋꯥꯏꯁꯤꯗ ꯉꯥꯁꯤꯅ ꯊꯣꯝꯕꯅꯦꯕ ꯃꯣꯏꯗꯤ ꯍꯥꯏꯗꯤ ꯆꯦꯟꯒꯤꯕꯒꯤ ꯊꯣꯝꯖꯔꯝꯕꯅꯦꯕ ꯑꯗꯨ ꯍꯧꯖꯤꯛꯐꯥꯎ ꯃꯩ ꯁꯨꯃꯥꯏꯅ ꯁꯨꯝ ꯊꯥꯡꯒꯠꯄꯁꯦ ꯅꯥꯏꯌꯦꯕ ꯑꯗꯨꯛꯀꯤ ꯃꯇꯤꯛ ꯁꯨꯒꯨꯝꯕꯁꯤꯅꯦꯕ ꯅꯣꯂꯦꯖ ꯂꯩꯇꯦ ꯍꯥꯏꯁꯦ ꯍꯥꯏꯕꯗꯤ ꯀꯩ ꯍꯥꯏꯅꯤ ꯎꯝ ꯊꯩꯗꯣꯛ ꯊꯩꯖꯤꯟ ꯍꯩꯇꯕ ꯍꯥꯏꯇꯥꯔꯦꯀꯣ ꯑꯗꯨꯝ ꯍꯥꯏ ꯇꯥꯞ ꯄꯥꯏꯁꯤꯟꯕꯗ ꯃꯃꯩꯅ ꯍꯥꯏꯗꯜꯂꯝꯕꯒꯤ ꯑꯣꯏꯗꯣꯏꯅꯦꯕ ꯈꯨꯠꯁꯦ ꯑꯗꯨꯃꯥꯏꯅ ꯅꯥꯅꯤ ꯀꯥꯏꯅ ꯊꯥꯖꯗꯕꯗꯣ ꯉꯥꯅꯕꯨꯒ ꯍꯥꯏꯔꯀꯣ ꯑꯗꯨ ꯅꯥꯏꯌꯦꯕ ꯑꯗꯨꯃꯥꯏ ꯇꯧꯕꯗꯣ ꯑꯗꯣ ꯑꯗꯨꯃꯥꯏ ꯑꯗꯨꯒ ꯑꯌꯨꯛꯇꯤ ꯑꯗꯨꯃꯥꯏꯅ ꯂꯣꯏꯅ ꯇꯧꯒ꯭ꯔꯦꯕꯀꯣ ꯑꯗꯨꯗꯩ ꯑꯩꯁꯦ ꯑꯗꯨꯝ ꯉꯥꯆꯤꯛꯅ ꯊꯤꯟꯕꯗꯩ ꯀꯥꯈꯠꯂꯛꯈ꯭ꯔꯦꯅꯀꯣ ꯀꯥꯈꯠꯂꯛꯄ ꯃꯇꯨꯡ ꯆꯥꯛ ꯆꯥꯔꯒ ꯑꯈꯣꯏꯅ ꯑꯃꯨꯛ ꯂꯥꯛꯄꯁꯦ ꯄꯨꯡ ꯑꯃ ꯃꯈꯥꯏ ꯁ꯭ꯋꯥꯏꯗ ꯂꯥꯛꯑꯦꯕ ꯑꯗꯨ ꯁ꯭ꯋꯥꯏ ꯂꯥꯛꯄ ꯃꯇꯝꯗꯗꯤ ꯁꯤꯗ ꯅꯨꯡꯁꯥꯁꯤ ꯑꯗꯨꯛꯀꯤ ꯃꯇꯤꯛ ꯌꯥꯝ ꯁꯥꯏꯌꯦꯕꯀꯣ ꯑꯗꯣ ꯏꯁꯤꯡꯁꯤꯁꯨ ꯉꯁꯥꯏꯒꯤ ꯂꯣꯏꯁꯤꯜꯂꯛꯄꯒꯤ ꯁꯨꯝ ꯒ ꯏꯁꯤꯡꯁꯦ ꯐꯥꯠꯇꯣꯛꯈꯤꯕꯒꯤ ꯌꯥꯝꯃꯛꯇꯕꯒꯤ ꯉꯥ ꯃꯈꯩꯁꯦ ꯑꯗꯨꯝ ꯄꯨꯈ꯭ꯔꯤꯁꯤꯁꯨ ꯄꯥꯛꯄꯅꯤꯅ ꯏꯁꯤꯡ ꯈꯤꯇꯪ ꯂꯩꯕ ꯃꯐꯝꯒꯤ ꯉꯥ ꯃꯈꯩꯗꯤ ꯍꯤꯡꯖꯔꯁꯨ ꯈꯤꯇꯪ ꯈꯤꯇꯪ ꯋꯥꯠꯄ ꯃꯐꯝꯗꯗꯤ ꯃꯣꯏꯁꯦ ꯑꯗꯨꯝ ꯇꯥꯎꯈꯠꯄꯩ ꯇꯥꯏꯞꯇꯗ ꯄꯨꯔꯥ ꯇꯥꯎꯈꯠꯇ꯭ꯔꯒꯁꯨ ꯃꯁꯥꯁꯦ ꯁ꯭ꯋꯥꯏꯗ ꯉꯥ ꯂꯩꯔꯦꯗꯤ ꯑꯗꯨꯝ ꯎꯕꯗꯨꯀꯣ ꯃꯃꯩ ꯈꯤꯇꯪ ꯈꯤꯇꯪ ꯈꯤꯇꯪ ꯊꯤꯡꯒꯠꯂ ꯂꯩꯕꯅꯤ ꯈꯪꯗꯦ ꯃꯀꯣꯛ ꯊꯤꯟ ꯈꯪꯗꯦ ꯑꯗꯨꯃꯥꯏꯅ ꯇꯧꯕꯗꯣ ꯍꯧꯔꯝꯃꯦꯕꯀꯣ ꯑꯗꯨꯒ ꯏꯁꯤꯡꯗꯨꯁꯨ ꯌꯥꯝ ꯁꯥꯏꯌꯦꯕ ꯅꯨꯡꯁꯥ ꯁꯥꯕꯗ ꯅꯠꯇꯅꯅꯦ ꯏꯁꯤꯡꯗ ꯀꯨꯝꯊꯕꯁꯤꯗ ꯃꯣꯏ ꯍꯦꯛ ꯁꯥꯕ ꯍꯥꯏꯇꯥꯔꯦ ꯑꯗꯨꯃꯥꯏꯅ ꯁꯨ ꯑꯣꯏꯕꯅꯤꯅ ꯑꯅꯝꯕꯅ ꯑꯗꯨꯗꯗꯤ ꯑꯗꯨꯝ ꯉꯥꯁꯦ ꯃꯁꯥ ꯌꯥꯝ ꯐꯕꯗꯤ ꯑꯣꯏꯗ꯭ꯔꯦꯕꯀꯣ ꯅꯨꯡꯊꯤꯟꯒꯤ ꯐꯥꯕꯁꯦ ꯑꯗꯣ ꯑꯈꯣꯏꯅ ꯄꯣꯔꯛꯄꯁꯤꯕꯨꯗꯤ ꯑꯗꯨꯝ ꯌꯥꯅꯔꯒ ꯄꯨꯔꯛꯑꯦ ꯍꯥꯏꯕꯗꯤ ꯑꯁꯤꯕ ꯉꯥꯛꯇ ꯄꯤꯕꯁꯨ ꯐꯖꯗꯦ ꯑꯗꯒꯤ ꯑꯍꯤꯡ ꯉꯥꯛꯇ ꯄꯨꯔꯛꯄ ꯍꯥꯏꯗꯨꯁꯨ ꯃꯤꯁꯨ ꯃꯣꯏꯒꯤ ꯄꯩꯁꯥ ꯊꯥꯗꯔ ꯇꯧꯖꯔꯤꯕꯅꯤꯅꯀꯣ ꯑꯗꯨꯅ ꯉꯥ ꯑꯆꯧꯕ ꯃꯈꯩꯗꯨꯕꯨꯗꯤ ꯑꯌꯨꯛꯇ ꯐꯥꯒꯤꯕꯗꯨꯅꯦꯕꯀꯣ ꯑꯌꯨꯛꯇ ꯐꯥꯒ ꯌꯣꯛꯑꯦꯕ ꯃꯣꯏꯒꯤꯁꯨ ꯀꯣ ꯃꯣꯏ ꯑꯗꯨꯝ ꯍꯥꯏꯗꯤ ꯀꯩꯅꯣ ꯇꯧꯔꯨꯔꯁꯨ ꯍꯥꯏꯕꯒꯤ ꯑꯗꯨꯒꯤ ꯑꯌꯣꯛꯄ ꯑꯗꯨꯃꯥꯏꯅ ꯑꯍꯤꯡꯕ ꯑꯣꯏꯅ ꯄꯨꯔꯛꯑꯦ ꯁꯤ ꯌꯧꯔꯀꯥꯟꯗꯕꯨꯗꯤ ꯁꯤꯕꯨꯗꯤ ꯁꯤꯔꯦꯀꯣ ꯑꯗꯨ ꯑꯣꯏꯔꯒꯁꯨ ꯑꯗꯨꯃꯥꯏꯅ ꯇꯒꯠ ꯇꯒꯠ ꯇꯦꯛ ꯄꯗꯨ ꯑꯣꯏꯕ ꯑꯗꯨꯒ ꯉꯁꯥꯏꯒꯤ ꯄꯤꯛ ꯈꯨꯕꯥꯛꯀꯨꯝꯕ ꯈꯨꯖꯦꯡꯒꯨꯝꯕ ꯑꯗꯨꯃꯥꯏꯅ ꯆꯥꯡꯕ ꯑꯗꯨ ꯑꯗꯨ ꯃꯣꯏꯕꯨꯗꯤ ꯑꯅꯝꯕꯅ ꯁꯤꯔꯦ ꯑꯗꯨꯒ ꯉꯥꯁꯦ ꯑꯈꯣꯏ ꯎꯀꯥꯕꯤ ꯃꯥꯜꯂꯦ ꯅꯠꯇ꯭ꯔꯒ ꯇꯨꯡꯍꯟꯕꯤꯒꯨꯝꯕ ꯑꯣꯏꯗꯧ ꯃꯥꯜꯂꯦ ꯃꯣꯏꯁꯤꯅ ꯈꯤꯇꯪ ꯃꯁꯥꯁꯦ ꯁꯣꯛꯆꯟꯕ ꯊꯨꯕꯗꯧꯅ ꯇꯧꯋꯦꯕꯀꯣ ꯑꯇꯣꯞꯄ ꯉꯥ ꯃꯈꯩꯗꯣ ꯌꯦꯡꯅꯕꯗ ꯑꯗꯨꯒ ꯉꯥꯃꯨꯒꯤ ꯑꯣꯏꯅꯗꯤ ꯑꯗꯨꯝ ꯇꯥꯒꯠ ꯇꯒꯠ ꯇꯦꯛ ꯍꯧꯔꯤꯕꯀꯣ ꯑꯁ ꯉꯥꯃꯨ ꯑꯆꯧ ꯑꯆꯧꯕ ꯌꯥꯝ ꯐꯥꯏꯕ ꯑꯗꯨꯣ ꯉꯥꯃꯨꯕꯨꯗꯤ ꯄꯨꯔꯛꯇꯦꯀꯣ ꯑꯈꯣꯏꯕꯨꯗꯤ ꯌꯥꯝꯕ ꯅꯠꯇꯦ ꯀꯨꯟ ꯀꯨꯟꯊ꯭ꯔꯥꯃꯨꯛꯀꯤ ꯆꯥꯡ ꯑꯈꯣꯏꯅ ꯑꯈꯣꯏꯅ ꯑꯈꯣꯏꯅ ꯈꯛꯇꯪ ꯐꯥꯕꯗ ꯍꯥꯏꯇꯥꯔꯦꯀꯣ ꯅꯣꯏꯗꯤ ꯅꯃꯥꯟꯅꯕꯗꯨꯒ ꯑꯩꯒ ꯍꯥꯏꯇꯥꯔꯦ ꯑꯗꯨꯃꯥꯏꯅ ꯇꯧꯔꯒ ꯑꯈꯣꯏ ꯑꯃꯅꯤꯅ ꯈꯤꯇꯪ ꯐꯥꯕꯗ ꯑꯗꯨꯃꯥꯏꯅ ꯉꯝꯃꯨ ꯌꯥꯎꯕꯗꯨꯕꯨꯗꯤ ꯄꯨꯔꯛꯇꯤ ꯄꯨꯔꯛꯇꯦ ꯑꯗꯨꯒ ꯃꯣꯏꯗꯤ ꯑꯗꯨꯝ ꯇꯥꯒꯠ ꯇꯒꯠ ꯇꯦꯛ ꯍꯧꯔꯤꯕꯀꯣ ꯑꯗꯨꯃꯥꯏꯅ ꯑꯣꯏꯌꯦ ꯑꯗꯣ ꯏꯟ ꯊꯥꯕꯁꯤꯕꯨ ꯊꯥꯕꯤꯒꯗꯣꯔꯤꯕ꯭ꯔꯥ ꯅꯠꯇ꯭ꯔꯒ ꯍꯥꯏꯗꯤ ꯃꯇꯝ ꯍꯥꯏꯗꯤ ꯄꯣꯊꯥꯔꯒꯦ ꯈꯟꯕ꯭ꯔꯥ ꯅꯠꯇ꯭ꯔꯒ ꯀꯃꯥꯏꯅ ꯇꯧꯒꯦ ꯀꯌꯥꯝ ꯀꯨꯏꯅ ꯊꯥꯈꯤꯗꯣꯏꯅꯣ
ꯊꯥꯔꯣꯏꯗ ꯍꯥꯏꯗꯤ ꯍꯥꯏꯗꯤ ꯁꯨꯝ ꯑꯩꯁꯨ ꯊꯥꯅꯤꯡꯉꯤꯁꯤꯅ ꯑꯃꯨꯛ ꯁꯨꯝ ꯍꯥꯏꯗꯤ ꯂꯩꯉꯥꯡꯒꯨꯝꯕ ꯆꯦꯟꯕ ꯈꯣꯠꯄ ꯑꯗꯨꯒꯤ ꯁꯨꯝ ꯍꯥꯏꯗꯤ ꯏꯁꯤꯡ ꯀꯨꯝꯃ ꯀꯥꯟꯗꯗꯤ ꯊꯔꯣꯏꯒꯨꯝꯕꯁꯨ ꯃꯌꯥꯝ ꯇꯥꯏꯗꯅꯀꯣ ꯑꯗꯨꯒꯤ ꯁꯨꯝ ꯉꯍꯥꯛꯇꯪ ꯀꯣꯛ ꯕꯤꯠꯇ ꯍꯥꯏꯇꯥꯔꯦ ꯀꯣ ꯑꯗꯨꯃꯥꯏꯅ ꯇꯧꯕꯋꯥꯅꯦ ꯑꯗꯣ ꯑꯁ ꯌꯥꯝ ꯁꯣꯏ ꯀꯩꯅꯣꯗ ꯀꯨꯆꯨꯒ ꯃꯨꯁꯤꯜꯂꯤꯗ ꯑꯩꯅ ꯈꯜꯂꯤꯅꯤꯀꯣ ꯃꯣꯏ ꯂꯣꯛꯇꯥꯛ ꯃꯄꯥꯟꯗꯒ ꯂꯩꯕ ꯈꯩꯁꯦ ꯀꯨꯆꯨ ꯈꯔ ꯃꯛꯏꯁꯦ ꯁꯨꯃꯥꯏ ꯁꯤꯅ ꯑꯣꯏꯖꯥꯠꯅꯤꯒꯥꯏ ꯍꯥꯏꯗꯤ ꯅꯣꯡ ꯅꯤꯅꯤ ꯆꯠꯄꯗꯨꯗꯅꯦ ꯈꯨꯠꯁꯦ ꯄꯨꯔꯥ ꯃꯨꯁꯤꯟꯈ꯭ꯔꯦꯕ ꯍꯥꯏꯗꯤ ꯁꯟꯕꯔꯟ ꯀꯩꯅꯣꯑꯣꯏꯕꯒꯤ ꯑ ꯈꯨꯗꯥꯡꯁꯨ ꯑꯁꯥꯡꯕ ꯂꯤꯠꯇꯦꯕꯀꯣ ꯑꯗꯨꯅ ꯎꯝ ꯅꯨꯡꯁꯥꯒꯤ ꯃꯩꯁꯥꯅ ꯑꯃꯨꯛ ꯑꯀꯩꯅꯣꯗ ꯏꯁꯤꯡꯗꯨꯗ ꯌꯩꯔꯀꯥꯟꯗ ꯑꯩꯈꯣꯏꯗ ꯑꯃꯨ ꯐꯨꯒꯠꯂꯛꯏꯅꯤꯗꯅꯀꯣ ꯑꯗꯨꯅ ꯄꯨꯔꯥ ꯃꯛꯁꯤꯜꯂꯦꯕ ꯌꯥꯝꯅ ꯃꯥꯏ ꯀꯥꯛꯇ ꯄꯨꯡ ꯃꯛꯁꯤꯜꯂꯦꯕ ꯑꯗꯒꯤ ꯍꯛꯆꯥꯡꯒꯤ ꯃꯅ ꯁꯤꯁꯤꯅꯦ ꯀꯛꯏ ꯃꯅꯝ ꯑꯃ ꯂꯩꯗꯥꯏꯅꯦ ꯂꯩꯕꯥꯛ ꯂꯩꯈꯣꯒꯤ ꯃꯝꯗꯣ ꯑꯗꯨ ꯅꯝꯃꯦ ꯍꯥꯏꯕ ꯍꯣꯏ ꯐꯔꯦ ꯑꯗꯨꯗꯤ ꯀꯣꯟꯅ ꯑꯃꯨꯛ ꯁꯅꯔꯁꯤꯀꯣ ꯊꯃꯒꯦ ꯎ